ꯍꯜꯂꯣ
ꯀꯩ ꯇꯧꯔꯝꯃꯤꯅꯣ
ꯅꯨꯡꯁꯥ ꯈꯥꯡ ꯈꯥꯡꯉꯝꯃꯤꯅꯦ
ꯅꯨꯡꯁꯥ ꯁꯥꯔꯀꯥꯟꯗꯅꯦ ꯃꯩ ꯃꯨꯠꯈꯤꯕꯗꯨꯗꯤ ꯏꯁ ꯂꯣꯏꯔꯦ ꯈꯨꯁꯥꯒ - ꯁꯥꯏ ꯉꯁꯤꯗꯤ ꯌꯥꯝ ꯐꯖꯅ
ꯅꯪꯒꯤꯖꯨ ꯃꯩ ꯃꯨꯠꯄ ꯇꯥꯗꯔꯣ ꯑꯣ
ꯍꯣꯏ ꯃ ꯃꯩ ꯃꯨꯊꯣꯛꯈꯤꯗꯅ
ꯍꯣꯏꯁꯨ ꯍꯣꯢꯁꯨ ꯋꯥꯏꯗ
ꯃꯁꯤ ꯀꯩ ꯍꯦꯟꯖꯥꯡ ꯆꯔꯦ
ꯇꯥꯡꯁꯣꯏ ꯊꯣꯡ -
ꯑꯩꯈꯣꯏ ꯁꯧꯒꯤꯒ ꯃꯣꯔꯣꯛ ꯃꯦꯠꯄ ꯑꯣꯏ ꯇꯧꯁꯤꯜꯂꯦ
ꯍꯣ ꯀꯥꯂꯦꯟꯗꯗꯤ ꯑꯗꯨꯅ ꯐꯕꯅꯦ
ꯀꯩ ꯀꯥꯡꯁꯣꯏꯅꯣ ꯅꯣꯏꯒꯤ
ꯀꯣꯕꯤ ꯀꯥꯡꯁꯣꯏ ꯆꯥꯏ
ꯀꯣꯕꯤ ꯀꯣꯕꯤ ꯂꯩꯔꯣ ꯀꯣꯕꯤ ꯐꯨꯜꯂꯣ
ꯀꯣꯕꯤ ꯐꯨꯟ
ꯎꯝ ꯑꯗꯨ ꯅꯪ ꯑꯉꯥꯡꯗꯣ ꯁꯤꯟꯕꯨꯡ ꯀꯌꯥꯗ ꯇꯧꯗꯣꯏꯅꯣ
ꯄꯨꯡ ꯃꯔꯤꯗꯒꯤ
ꯄꯨꯡ ꯄꯨꯡ ꯀꯌꯥ ꯇꯧꯗꯣꯏꯕ ꯑꯗꯨꯒ
ꯄꯨꯡ ꯃꯔꯤꯗꯒꯤ ꯎꯝ ꯇꯔꯦꯠ ꯐꯥꯎ ꯇꯧꯕꯁꯨ ꯌꯥꯎꯋꯦ ꯈꯔ ꯊꯦꯡꯗꯕꯁꯨ ꯌꯥꯎꯋꯦ
ꯌꯥꯝ ꯀꯨꯏꯟ ꯇꯧꯏꯅꯦ ꯑꯗꯨꯗꯤ
ꯎꯝ ꯇꯧꯋꯦ ꯈꯔ ꯑꯗꯨꯝ ꯇꯧꯕꯤꯕ
ꯑꯉꯥꯡ ꯃꯁꯤꯡ ꯀꯌꯥꯃꯨꯛ ꯇꯧꯒꯦ
ꯃꯣꯏ ꯃꯉꯥꯃꯨꯛꯇꯪꯅꯤ
ꯂꯩꯀꯥꯏꯒꯤ ꯑꯉꯥꯡꯂꯣ ꯅꯠꯇ꯭ꯔꯒꯅ ꯀꯥꯏ ꯀꯥꯏꯗꯩꯩ ꯂꯛꯀꯦ
ꯂꯩꯀꯥꯏꯗꯩꯩ ꯉꯥꯠꯇꯅꯦ
ꯑꯣ ꯅꯪꯒꯤ ꯒꯥꯔꯤ ꯌꯥꯗꯦ ꯑꯃ ꯁꯦꯝꯅꯤꯅ ꯍꯥꯏꯕꯗꯣ
ꯑꯧ
ꯑꯗꯣ ꯑꯩꯒꯤ ꯏꯃꯥꯟꯅꯕ ꯑꯃ ꯂꯩꯌꯦꯕ
ꯎꯝ
ꯃꯥꯗꯣ ꯒꯥꯔꯤ ꯁꯦꯝꯕ ꯈꯣꯠꯄ ꯈꯔ ꯍꯩꯌꯦꯕ ꯃꯉꯣꯟꯗ ꯇꯧꯔꯒ ꯅꯪꯒꯤꯗꯣ ꯀꯩꯀꯩ ꯌꯥꯗ꯭ꯔꯤꯅꯣ ꯀꯩꯀꯩ ꯃꯅꯨꯡ ꯌꯥꯗ꯭ꯔꯤꯔꯣ ꯃꯄꯥꯟꯗꯪ ꯌꯥꯗ꯭ꯔꯤꯔꯥꯗꯣ ꯃꯉꯣꯟꯗ ꯐꯖꯅ ꯌꯦꯡꯍꯜꯂꯁꯦ
ꯍꯣꯏ ꯀꯔꯝ ꯀꯥꯟꯗ ꯁꯪꯉꯒꯦ
ꯑꯗꯣ ꯅꯪꯒꯤꯗꯨ ꯀꯩ ꯀꯩꯅꯣꯣ ꯌꯥꯗ꯭ꯔꯤꯁꯦ ꯃꯃꯥꯏ ꯃꯃꯥꯏꯗꯨꯣ ꯈꯠꯇꯔꯛꯣ ꯀꯩ ꯀꯩꯅꯣ
ꯅꯥꯀꯟꯗꯨꯁꯨ ꯈꯔ ꯀꯣ
ꯎꯝ ꯍꯧꯖꯤꯛ ꯁꯪꯕꯁꯦ ꯑꯩ ꯃꯥ ꯑꯊꯨꯕ ꯃꯇꯝꯗ ꯁꯪꯅꯕ ꯍꯥꯏꯅꯔꯛꯑꯒꯦ ꯑꯗꯨꯒ ꯁꯦꯝꯅꯕ ꯇꯧꯔꯁꯤ
ꯍꯣꯏ ꯑꯗꯨ ꯅꯄꯥꯏ
ꯑ ꯑꯩꯈꯣꯏ ꯌꯨꯝꯒꯤ ꯃꯅꯤꯡꯗ ꯂꯐꯨ ꯈꯔ ꯍꯧꯋꯦꯕ ꯑꯩꯈꯣꯏꯒꯤꯅꯤꯅ ꯅꯠꯇꯕ ꯃꯣꯏꯒꯤ ꯊꯪꯅꯕꯒꯤ ꯑꯗꯨ ꯃꯣꯏꯒꯤ ꯂꯐꯨ ꯃꯅꯥꯁꯦ ꯑꯩꯈꯣꯏ ꯌꯨꯝ ꯂꯣꯏ ꯇꯥꯁꯜꯂꯛꯑꯦꯁꯨ ꯐꯩ ꯐꯠꯇ꯭ꯔꯦ ꯃꯣꯏꯗ ꯍꯥꯏꯕꯅꯤ ꯐꯖꯔꯥ ꯍꯥꯏꯁꯨ ꯑꯗꯨꯝ ꯐꯖꯔꯥ ꯈꯪꯗꯦꯅꯤ
ꯀꯩꯗꯧꯗꯣꯏꯅꯣꯅꯦ ꯑꯗꯨ ꯍꯥꯏꯔꯒ ꯑꯗꯨ ꯍꯨꯟꯁꯤꯎꯒꯗ꯭ꯔꯒꯦ
ꯇꯨꯡꯒꯤ ꯃꯊꯛꯇ ꯑꯗꯨꯃꯥꯏꯅ ꯇꯥꯁꯜꯂꯛꯄꯁꯦ ꯑꯍꯜ ꯂꯃꯟ ꯐꯠꯇꯦ ꯈꯣꯠꯇꯦꯅ ꯍꯥꯏꯅ
ꯑꯣ ꯑꯗꯨꯨꯏꯗꯤ ꯈꯥꯡꯗ
ꯑꯗꯨꯏ ꯋꯥꯅꯤꯗ ꯑꯗꯨꯒ
ꯎꯝ
ꯑꯩꯈꫭꯏ ꯍꯤꯡꯗꯣ ꯑꯃꯇ ꯄꯤ ꯎꯕ ꯉꯝꯗ꯭ꯔꯦ ꯑꯁꯣꯝꯗ ꯈꯔ ꯁꯣꯝꯗ ꯈꯔ ꯇꯧꯕꯗꯨ ꯉꯝꯗꯅ ꯈꯥꯏꯗꯣꯛꯅꯕ ꯉꯝꯗꯗꯅ ꯍꯟꯗꯛꯇꯤ ꯂꯝꯄꯥꯛ ꯑꯣꯏ ꯀꯩ ꯑꯣꯏꯣꯏ ꯎꯕ ꯉꯝꯗꯗꯅ ꯅꯥꯄꯤ ꯍꯧꯔꯒ ꯂꯩꯔꯦ ꯈꯣꯏꯕꯤ ꯑꯣꯏꯁꯨ ꯌꯥꯗ꯭ꯔꯦ
ꯐꯁꯟ ꯆꯒꯝ ꯂꯩ ꯂꯩꯇ ꯄꯔꯦ
ꯄꯔꯦꯁꯟꯗꯤ ꯆꯪꯒꯝꯗꯤ ꯂꯩꯕ ꯃꯤ ꯂꯥꯛꯄꯤꯌꯣꯁꯨ ꯌꯥꯗꯕ ꯍꯌꯥ ꯌꯥꯗꯕ ꯑꯗꯨꯗꯨꯅ ꯃꯤꯁꯦ ꯊꯤꯕꯁꯨ ꯋꯥꯔꯦ ꯂꯩꯇ꯭ꯔꯦ ꯅꯪ ꯈꯪꯅꯕ ꯃꯤꯒ ꯂꯩꯕ꯭ꯔꯣ
ꯂ ꯀꯦꯗ
ꯂꯩꯒꯦ ꯍꯥꯏꯗꯤ
ꯄꯣꯔꯁꯟ ꯊꯧꯕꯕꯨ ꯀꯥꯏ ꯈꯪꯍꯧꯗꯣꯏꯅꯣ
ꯑꯗ ꯂꯩꯀꯥꯏꯒꯤꯒ ꯑꯗꯨꯝ ꯊꯧꯕ ꯃꯤ ꯈꯔ ꯑꯍꯜ ꯂꯃꯟ ꯈꯔ ꯈꯪꯅꯕ ꯂꯩꯗꯅ ꯑꯗꯨꯏ ꯋꯥꯅꯤ ꯐꯔꯦ ꯑꯗꯣ ꯅꯪ ꯂꯥꯏꯔꯤꯛ ꯃꯈꯥ ꯇꯝꯗꯕꯩꯗꯨ ꯀꯃꯥꯏꯅ ꯇꯧꯗꯣꯏꯅꯣ
ꯑꯦꯔꯤꯃ ꯀꯥꯇꯔꯝ ꯇꯔꯅꯣ
ꯑꯗꯨꯗꯤ ꯍꯟꯇꯛꯒꯤꯗꯨꯅ ꯑꯗꯨꯝ ꯂꯣꯏꯁꯤꯜꯂꯒꯦꯕ
ꯍꯣꯏ ꯍꯟꯗꯛꯀꯤꯗꯨꯅ ꯂꯣꯏꯁꯥꯟꯂꯔꯤ ꯃꯈꯥ ꯇꯝꯗꯕꯗꯣ ꯑꯩ ꯇꯝꯗꯅꯤꯡꯗ꯭ꯔꯦ ꯊꯕꯛ ꯑꯣꯏꯅꯥ ꯊꯤꯔꯒꯦ ꯇꯧꯕ
ꯌꯨꯝꯗ ꯑꯣꯏꯅ ꯄꯩꯁꯥ ꯊꯣꯛꯕ ꯑꯣꯏꯅ ꯇꯧꯔꯒꯦꯅ ꯍꯥꯏꯔꯣ
ꯍꯣꯏ
ꯎꯝ ꯐꯩ ꯑꯗꯨꯁꯨ ꯄꯩꯁꯥ ꯌꯥꯎꯗ꯭ꯔꯗꯤ ꯍꯤꯡꯕ ꯌꯥꯝ ꯂꯨꯕꯅꯤꯅ ꯂꯥꯏꯔꯤꯛ ꯁꯨꯝ ꯇꯝ ꯂꯩꯅꯤ ꯄꯩꯁꯥ ꯊꯣꯛꯄꯁꯨ ꯅꯠꯇꯦꯗ
ꯍꯣꯏ ꯑꯗꯨꯃꯥꯏꯅꯥ ꯑꯣꯢꯅ ꯈꯜꯂꯑꯥꯕ ꯄꯩꯁꯥꯗꯨ ꯈꯔꯥ ꯇꯥꯟꯖꯟꯒꯦꯅ
ꯑꯗꯨꯅ ꯑꯈꯣꯏꯖꯨ ꯂꯩꯔꯤꯛ ꯌꯥꯎꯗꯗꯅ ꯊꯕꯛ ꯁꯨ ꯂꯩꯖꯤꯅꯤ
ꯍꯧꯖꯤꯛ ꯀꯩꯀꯩ ꯇꯧꯔꯤꯒꯦ
ꯇꯧꯗꯦ ꯍꯧꯖꯤꯛ ꯊꯕꯛ ꯆꯠꯂꯦ ꯊꯕꯛ ꯁꯨꯕ ꯆꯦꯛ ꯁꯨꯕ ꯆꯠꯂꯦ
ꯎ ꯀꯩ ꯂꯝꯗ ꯁꯨꯨꯏꯒꯦ ꯑꯣ ꯀꯩ ꯂꯝꯗ ꯁꯨꯏꯅꯣ ꯍꯨꯖꯤꯛ
ꯑꯈꯣꯏ ꯌꯨꯝꯒꯤ ꯃꯃꯥꯡꯗ ꯆꯦꯛꯀꯣꯟ ꯑꯃ ꯂꯩꯌꯦ ꯑꯗꯨꯏ ꯆꯦꯀꯣꯟꯗ ꯊꯕꯛ ꯁꯨꯕ ꯆꯠꯂꯦ
ꯑꯣ
ꯑꯗꯒꯤ ꯅꯣꯡꯃꯒꯤ ꯈꯔ ꯐꯪꯉꯛꯄꯗꯨꯅ ꯆꯦꯡ ꯋꯥꯜꯂ ꯆꯥꯔꯦ
ꯎꯝ ꯌꯥꯝ ꯅꯨꯡꯉꯥꯏꯇꯦ ꯑꯗꯨꯗꯤ ꯑꯈꯣꯏꯖꯨ ꯑꯗꯨꯃꯥꯏꯅ ꯇꯧꯕꯒ ꯆꯞ ꯃꯥꯟꯅꯩꯗ
ꯀꯃꯥꯏꯅ ꯇꯧꯗꯣꯏꯅꯣ ꯈꯪꯗꯦ ꯀꯔꯝ ꯀꯥꯟꯗ ꯅꯨꯡꯉꯥꯏꯔꯛꯇꯣꯏꯅꯣ ꯈꯪꯗꯦ ꯑꯩꯅ ꯈꯜꯂꯤꯕ ꯄꯨꯟꯁꯤꯒꯤ ꯃꯤꯡꯗꯨꯒ ꯇꯧꯔꯤꯖꯤꯒ ꯑꯣꯟꯊꯣꯛꯅꯥ ꯆꯥꯅꯒꯤꯗꯔ꯭ꯦ
ꯃꯥꯏ ꯅꯨꯡꯉꯥꯏꯖꯔꯛꯀꯅꯤꯗ
ꯈꯪꯗꯦ ꯍꯣꯠꯅꯔꯤꯅꯤ ꯅꯨꯡꯉꯥꯏꯅꯕ ꯆꯦꯛ ꯆꯨꯔꯒ ꯀꯔꯝ ꯀꯥꯟꯗ ꯄꯩꯁꯥ ꯄꯥꯏꯔꯛꯀꯣꯏꯅꯣ ꯈꯪꯗꯦ ꯆꯦꯛ ꯁꯨꯔꯝꯅꯤꯅ ꯆꯦꯛꯀꯤ ꯌꯨꯝꯖꯨ ꯁꯥꯗ꯭ꯔꯦꯖꯤꯡꯒꯩꯗ ꯂꯩꯔꯦ
ꯑꯗꯨꯝ ꯁꯖꯔꯛꯀꯅꯤꯗ ꯀꯩꯝ ꯈꯜꯂꯨꯅꯨ ꯑꯗꯨꯒꯤ ꯕꯣ
ꯈꯣꯏ ꯂꯩꯕꯝꯖꯤꯖꯨ ꯃꯤꯒ ꯏꯂꯩ ꯂꯩꯇꯦꯕ ꯀꯩꯅꯣꯖꯦ ꯂꯝꯕꯤꯖꯦ ꯂꯝꯕꯤꯖꯤꯖꯨ ꯆꯍꯤ ꯑꯃ ꯐꯥꯅ ꯆꯠꯇꯦ ꯒꯥꯔꯤ ꯑꯆꯧꯕꯍꯣ ꯃꯆꯥ ꯍꯣ ꯐꯔꯤ ꯀꯟ ꯄꯪꯊꯧ ꯊꯧꯖꯤꯜꯂꯛꯑꯦ ꯍꯧꯖꯤꯛꯇꯤ ꯂꯣꯏꯅꯕꯛ ꯀꯥꯏ ꯂ ꯂꯩꯈꯣꯝ ꯊꯣꯛꯑꯦ ꯑꯗꯨꯅ ꯀꯅꯥꯝꯇꯕꯨ ꯆꯠꯄꯤꯗ꯭ꯔꯦ ꯍꯧꯖꯤꯛ ꯀꯥꯏꯅꯣꯃ ꯆꯠꯀꯦꯕꯨ ꯂꯝꯕꯤꯗꯨ ꯂꯩꯈꯣꯝ ꯉꯥꯇ ꯅꯣꯡ ꯅꯣꯡ ꯈꯔ ꯆꯨꯔꯗꯤ ꯑꯗꯨꯏ ꯆꯠꯄ ꯇꯟꯗꯅ ꯑꯩꯖꯨ ꯂꯩ ꯅꯣꯏꯗꯤ
ꯑꯩꯈꯣꯏꯗꯤ ꯁꯦꯡꯃꯦ ꯍꯟꯗꯛ ꯁꯦꯝꯃꯦ ꯑꯗꯨ ꯐꯔꯦ ꯌꯥꯝꯅꯥ ꯃꯦ ꯀꯦꯏꯝ ꯆꯊꯣꯛ ꯇꯔ꯭ꯕꯣ ꯈꯥꯒ ꯆꯠꯊꯣꯛ
ꯆꯠꯇꯔꯦ ꯑꯈꯣꯏꯗꯤ ꯑꯩ ꯇꯨꯝ ꯍꯧꯒꯠꯂꯛꯑꯅꯤ ꯑꯗꯨ ꯆꯦꯛꯀꯣꯟ ꯆꯠꯂꯨꯔꯅꯤ ꯆꯦꯛꯀꯣꯟꯗꯤ ꯑꯁꯤ ꯈꯣꯡ ꯆꯠꯅꯤ ꯏꯅꯛ ꯅꯛꯄꯅꯤꯅ ꯑꯗꯨꯒ ꯍꯜꯂꯛꯑꯒ ꯀꯩꯅꯣ ꯇꯧꯔꯦ ꯆꯥꯛ ꯏꯁꯤꯡ ꯆꯠꯊꯣꯛꯑꯦ ꯑꯗꯨꯒ ꯑꯃ ꯂꯩꯔꯦ ꯇꯨꯝꯃꯥ ꯈ ꯂꯩ ꯐꯣꯟ ꯃꯦꯠꯂꯥ ꯈ ꯂꯩ ꯑꯦꯛꯖꯥꯝ ꯊꯥꯒꯦ ꯇꯧꯔꯝꯕꯗꯨꯁꯨ ꯃꯇꯝ ꯐꯪꯖꯜꯂꯛꯇ꯭ꯔꯦ ꯑꯦꯛꯖꯥꯝ ꯑꯦꯛꯖꯥꯝ ꯂꯣꯏ ꯊꯥꯔꯛꯇꯣꯣꯔ
ꯑꯦꯛꯖꯥꯝ ꯗꯨꯖꯨꯊꯥꯗꯣꯛꯑꯣ ꯑꯗꯨꯒ ꯀꯩ ꯀꯩꯅꯣ ꯊꯕꯛ ꯃꯌꯥꯝ ꯇꯧꯔꯤꯁꯦ ꯇꯧꯅꯕ
ꯎꯝ ꯄꯨꯡꯗꯨ ꯇꯥꯗꯣꯏꯃ ꯈꯔ ꯋꯥꯠꯂꯤ ꯃꯥꯂꯦꯝꯅꯦ
ꯑ ꯉꯍꯥꯛ ꯋꯥꯔꯤ
ꯋꯥꯔꯤ ꯑꯃ ꯁꯥꯔꯛꯑꯣ ꯀꯅꯣ ꯀꯩꯅꯣꯃ ꯋꯥꯔꯤ ꯑꯃ ꯃꯩꯃꯨꯇ꯭ꯔꯤꯀꯟꯗ
ꯎꯝ ꯑꯉꯥꯡ ꯇꯨꯏꯁꯟ ꯇꯧꯕꯗꯣ
ꯎꯝ
ꯑꯗꯨ ꯀꯃꯥꯏꯅ ꯑꯉꯥꯡꯗꯣ ꯂꯣꯏꯅꯅꯤ ꯀꯥꯏꯅ ꯍꯥꯏꯕꯗꯣ ꯈꯔ ꯋꯥꯠꯄ ꯈꯪꯕ ꯋꯥꯠꯄ ꯑꯗꯨꯗꯣ ꯈꯔ ꯍꯥꯏꯔꯛꯑꯣ
ꯑꯗꯨꯕꯨꯗꯤ ꯑꯩꯁꯨ ꯊꯥꯏꯅ ꯑꯉꯥꯡ ꯇꯨꯏꯁꯟ ꯌꯥꯝ ꯇꯧꯔꯛꯄꯅꯤ ꯑꯗꯨꯁꯨ ꯑꯩ ꯍꯥꯏ ꯑꯉꯥꯡꯁꯤ ꯟ ꯈꯟꯌꯥꯃꯤꯗꯅ ꯂꯥꯏꯔꯤꯛ ꯍꯩꯒꯟꯕ ꯂꯝ ꯍꯦꯟꯒꯟꯕ ꯂꯥꯏꯔꯤꯛ ꯍꯩꯒꯟꯅꯕ ꯀꯥꯎꯒꯟꯕ ꯃꯈꯜ ꯃꯈꯟꯕ ꯑꯗꯨꯗꯨꯗ ꯑꯩꯈꯣꯏꯅ ꯑꯣꯖꯥ ꯑꯃꯒꯤ ꯃꯊꯧꯁꯦ ꯂꯥꯏꯔꯤꯛ ꯍꯩꯇꯕ ꯑꯉꯥꯡꯗꯨ ꯍꯩꯍꯟꯕꯗꯨꯅꯦꯕ ꯑꯗꯨꯗꯤ ꯇꯧꯗꯣꯏꯁꯦ ꯂꯥꯏ ꯍꯩꯇꯕ ꯑꯉꯥꯡꯗꯣ ꯂꯥꯏꯔꯤꯛ ꯍꯩꯇꯦꯩꯅ ꯁꯨꯝ ꯐꯨꯔꯒꯗꯤ ꯑꯉꯥꯡꯗꯨ ꯂꯥꯏꯔꯤꯛ ꯍꯩꯔꯛꯑꯔꯣꯏꯕ ꯃꯥꯅ ꯍꯦꯟꯅ ꯍꯦꯟꯅ ꯁꯨꯝ ꯂꯥꯏꯔꯤꯛ ꯄꯥꯅꯤꯡꯗꯕ ꯍꯦꯟꯅ ꯍꯦꯟꯅ ꯂꯥꯏꯔꯤꯛ ꯄꯥꯅꯤꯡꯗ꯭ꯔꯤꯗꯣ ꯇꯧꯔ ꯂꯩꯔꯅꯤ ꯑꯗꯨꯗꯤ ꯂꯥꯏꯔꯤꯛ ꯍꯩꯈꯤꯗꯅ ꯃꯥꯡꯈ꯭ꯔꯅꯤ ꯑꯗꯨꯗꯨꯅ ꯂꯥꯏꯔꯤꯛ ꯍꯩꯇꯕ ꯑꯉꯥꯡꯒꯤꯗ ꯇꯧꯗꯣꯏꯁꯦ ꯃꯥꯅ ꯃꯥꯅ ꯍꯩꯇ꯭ꯔꯤ ꯃꯔꯝꯗꯤ ꯀꯩꯅꯣ ꯍꯥꯟꯅ ꯊꯤꯗꯣꯛꯄꯤꯕ ꯑꯪꯀ ꯍꯩꯇ꯭ꯔꯤꯔꯥ ꯔ꯭ꯔꯥꯖꯤ ꯍꯩꯇ꯭ꯔꯤꯔꯥ ꯀꯩ ꯍꯩꯇ꯭ꯔꯤꯅꯣꯁꯦ ꯐꯖꯅ ꯍꯥꯟꯅ ꯃꯥꯏ ꯃꯈꯣꯡꯁꯦ ꯈꯪꯗꯣꯛꯄꯤꯔꯅꯤ ꯑꯗꯨꯒꯤ ꯃꯇꯨꯡ ꯇꯥꯔꯛꯄꯗ ꯈꯪꯗ꯭ꯔꯤꯕ ꯁꯔꯨꯛꯇꯣ ꯇꯥꯛꯄꯤꯕ ꯇꯥꯔꯦ ꯑꯩꯈꯣꯏꯅ ꯅꯠꯇ꯭ꯔꯒꯗꯤ ꯑꯉꯥꯡꯁꯤꯡꯁꯤ ꯈꯪꯗꯕ ꯍꯥꯏꯗꯣꯛꯄꯁꯨ ꯌꯥꯝꯅ ꯂꯨꯕꯅꯦꯕ ꯒ꯭ꯌꯥꯟ ꯇꯥꯕ꯭ꯔꯥ
ꯎꯝ ꯇꯥꯏ
ꯑꯗꯨꯅꯤ ꯑꯗꯨꯃꯥꯏꯅ ꯇꯧꯔꯒ ꯑꯁꯣꯟꯕ ꯑꯉꯥꯡꯗꯣ ꯍꯩꯒꯠꯍꯟꯕꯗꯨꯅꯤ ꯑꯣꯖꯥꯒꯤ ꯃ ꯊꯋꯥꯏꯁꯦ ꯑꯣ ꯐꯔꯦ ꯐꯔꯦ ꯊꯝꯃꯒꯦ ꯉꯁꯤ
ꯍꯣꯏ